ꯇꯧꯔꯤꯅꯣ
ꯍꯥꯥ
ꯀꯩꯗꯧꯔꯤꯅꯣ
ꯐꯦꯟ ꯎꯪꯔꯒ ꯐꯝꯃꯤꯅꯦ ꯅꯪꯗꯤ
ꯑꯩꯗꯤ ꯇꯨꯝꯅ ꯂꯩꯌꯦ
ꯊꯤ ꯐꯥꯏꯅꯤꯡꯅ ꯂꯣꯏꯔꯦ ꯅꯪꯕꯨ ꯀꯣꯜ ꯇꯧꯔꯒ
ꯑꯗꯣ ꯐꯥꯏꯌꯣꯗꯅ
ꯁꯤꯡ ꯂꯧꯅꯤꯡꯉꯥꯏ ꯇꯟꯕ ꯑꯁ
ꯑꯁ ꯁ꯭ꯀꯨꯜ ꯆꯄ꯭ꯔꯣ
ꯆꯠꯇꯦ ꯉꯁꯤ ꯊꯦꯡꯅ ꯍꯧꯒꯠꯄꯒꯤ
ꯑꯆꯥ ꯑꯠꯆꯥ
ꯅꯪꯗꯤ
ꯑꯩꯁꯨ ꯆꯠꯅꯤꯡꯉꯥꯏ ꯇꯧꯔꯒ ꯑꯃꯨꯛ ꯆꯠꯇ꯭ꯔꯦ ꯑꯩ ꯏꯊꯟꯗ ꯆꯠꯅꯤꯡꯉꯥꯏ ꯇꯟꯕ ꯌꯥꯝ ꯅꯨꯡꯉꯥꯏꯌꯦ ꯏ ꯅꯣꯏꯗꯤ
ꯑꯁ ꯈꯪꯗꯦ ꯃꯥꯏ ꯇꯥꯗ꯭ꯔꯒ ꯆꯥꯛ ꯆꯥꯔꯤꯅꯦ
ꯍꯥꯎꯔꯝꯅꯤ ꯑꯗꯨꯗꯤ
ꯑꯗꯨ ꯅ ꯃꯍꯥꯎ ꯍꯦꯜꯂꯦ
ꯍꯦ ꯑꯗꯨꯅ ꯃꯍꯥꯎ ꯍꯦꯜꯂꯦ ꯑ ꯍꯣꯏ ꯍꯣꯏ ꯑꯍꯍꯍꯍ
ꯑꯁ
ꯀꯅꯥ ꯀꯅꯥ ꯂꯩꯕ꯭ꯔꯣ
ꯊꯟꯗꯅꯦ ꯍꯧꯖꯤꯛꯇꯤ
ꯅꯆꯦꯗꯤ
ꯆꯦꯗꯣ ꯀꯩꯅꯣ ꯆꯈꯤꯌꯦ
ꯀꯥꯏꯗ
ꯎ ꯄꯥꯟꯗ ꯆꯈꯤ
ꯑꯣ ꯐꯩꯌꯦ ꯐꯩꯌꯦ
ꯅꯪꯒꯤꯦ
ꯑꯩꯗꯤ ꯏꯃꯥꯟꯅꯕꯤꯒ ꯂꯩꯌꯦ
ꯈꯩꯅꯦ ꯑꯩ ꯄꯨꯡꯅꯥꯝꯅ ꯂꯣꯏꯦ
ꯑꯗꯨ ꯅꯨꯡꯉꯥꯏꯔꯤꯕ꯭ꯔꯣ ꯍꯣꯏ ꯉꯁꯥꯏ ꯆꯥꯔꯦ ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏꯔꯤ ꯀꯩꯝꯊꯦꯜ ꯆꯥꯔꯒꯦ
ꯎꯝ ꯌꯦꯟ
ꯋꯥ ꯑꯌꯨꯛꯇ ꯌꯦꯟꯒ ꯆꯥꯏ ꯀꯣ ꯃꯤꯗꯤ
ꯠꯇ ꯏꯔꯅꯗꯥꯡꯒꯗꯅꯤ
ꯀꯔꯤꯍꯥꯏꯕ
ꯉꯔꯥꯡ ꯅꯨꯡꯗꯥꯡꯒꯤ ꯍꯦꯟꯖꯥꯡꯅꯦꯕ ꯉꯁꯤ ꯑꯌꯨꯛꯁꯨ ꯑꯃꯨꯛ ꯆꯥꯕ ꯑꯗꯨꯒꯤ
ꯑꯩꯈꯣꯏꯗꯤ ꯌꯦꯟꯗ ꯆꯥꯕ ꯐꯪꯗ꯭ꯔꯦ ꯂꯥꯏꯃꯟꯕꯒꯤ
ꯑꯥ
ꯌꯨꯝꯗ ꯂꯩꯒꯦꯔꯣ ꯉꯁꯤ
ꯑꯥꯎ ꯂꯩꯥꯏꯒꯅꯤ ꯑꯁ ꯌꯥꯝ ꯁꯥꯏꯌꯦ
ꯍꯧꯖꯤꯛꯀꯤꯗꯤ ꯁꯥꯗ꯭ꯔꯤ ꯑꯩꯒꯤ
ꯅꯪꯗꯤ ꯀꯩ ꯌꯦꯟꯁꯥꯡ ꯆꯥꯕ꯭ꯔꯣ
ꯁꯤꯁꯦ ꯌꯦꯔꯨꯝ ꯑꯃ ꯆꯥꯏꯑ ꯑꯗꯨꯒ ꯀ꯭ꯔꯤꯅꯣ ꯁꯧꯒ꯭ꯔꯤꯒ ꯍꯋꯥꯏ ꯕꯤꯂꯣꯏ ꯄꯥꯏ ꯕꯤꯟꯁꯗꯣ
ꯎꯝ
ꯑꯗꯨ ꯒ ꯈꯥꯃꯦꯟ ꯑꯈꯥꯕꯗꯣ ꯆꯥꯏꯌꯦ
ꯑꯣ ꯍꯥꯎꯔꯝꯒꯅꯤ ꯑꯁ ꯃꯊꯦꯜ ꯌꯥꯝꯃꯦ ꯅꯪꯒꯤꯁꯦ
ꯑꯩꯗꯤ ꯍꯥꯎꯗ꯭ꯔꯁꯨ ꯃꯊꯦꯜꯗꯤ ꯑꯁ ꯅꯨꯡꯇꯤꯒꯤ ꯌꯥꯝꯃꯦ
ꯀꯅꯥꯅ ꯊꯣꯡꯕ꯭ꯔꯣ
ꯏꯆꯦꯅ
ꯑꯣ ꯅꯆꯦꯒ ꯅꯣꯏ ꯑꯅꯤ ꯈꯛꯇ ꯂꯩꯕ꯭ꯔꯣ ꯑꯣ ꯌꯥꯝ ꯅꯨꯡꯉꯥꯏꯔꯦꯅꯦ ꯑꯗꯨꯗꯤ
ꯒ꯭ꯌꯥꯟ ꯃꯦꯟ ꯇꯥꯗ꯭ꯔꯦꯗ
ꯍꯌꯦꯡ ꯁ꯭ꯀꯨꯜ ꯆꯠꯀꯦꯔꯣ ꯅꯪ
ꯈꯪꯗꯦ ꯑꯁ ꯁ꯭ꯀꯨꯜ ꯀꯥꯅꯤꯡꯗ꯭ꯔꯦꯗ
ꯎꯝ ꯑꯩꯁꯨ ꯁ꯭ꯀꯨꯜ ꯑꯁ ꯆꯠꯅꯤꯡꯉꯥꯏ ꯌꯥꯝ ꯇꯜꯂꯦ ꯍꯟꯗꯛꯁꯦ
ꯑꯣ
ꯅꯍꯥꯟꯗꯤ ꯑꯩ ꯏꯊꯟꯗ ꯑꯗꯨꯝ ꯆꯠꯄꯅꯦ ꯍꯟꯗꯛꯇꯤ ꯑꯁ ꯆꯠ ꯐꯥꯎ ꯆꯠꯅꯤꯡꯗ꯭ꯔꯦ
ꯅꯍꯥꯟ ꯅꯪ ꯅꯊꯟꯗ ꯆꯠꯄ꯭ꯔꯥꯅꯦ
ꯎꯝ ꯂꯥꯁ ꯏꯌ꯭ꯔꯗꯣ
ꯑꯣ ꯑꯣ
ꯂꯥꯁ ꯌꯤꯌ꯭ꯔ
ꯂꯥꯁ ꯏꯌꯥ꯭ꯔꯅ ꯅꯨꯡꯉꯥꯏꯗ
ꯎꯝ ꯅꯪꯗꯤ ꯅꯆꯤꯟ ꯏꯅꯥꯎ ꯀꯌꯥ ꯂꯩꯕ꯭ꯔꯣ
ꯏꯊꯟ
ꯏꯊꯟꯗ ꯅꯥꯏꯇꯣꯝꯅꯦ
ꯑꯣ
ꯑꯗꯨꯗꯤ ꯅꯃꯥ ꯅꯄꯥꯁꯦ ꯅꯪꯉꯣꯟꯗ ꯌꯥꯝ ꯅꯨꯡꯁꯤꯔꯝꯒꯅꯤ ꯑꯗꯨꯗꯤ
ꯑꯁ ꯈꯪꯗꯦ ꯏꯊꯟꯗ ꯑꯣꯏꯔꯁꯨ ꯅꯨꯡꯁꯤꯕꯤꯗꯦ
ꯀꯔꯤꯒꯤꯔꯣ
ꯈꯪꯗꯦꯗ ꯅꯪꯗꯤ
ꯑꯩꯗꯤ ꯏꯆꯤꯟ ꯏꯅꯥꯎꯁꯦ ꯇꯔꯨꯛ ꯂꯩꯌꯦ
ꯑꯣ ꯑꯁ ꯄꯨꯛ ꯌꯥꯝ ꯅꯥꯏꯍꯦ
ꯑꯥ
ꯁꯥꯕꯅ ꯁꯥꯕꯅ ꯂꯣꯏꯔꯦ ꯂꯣꯏꯔꯦ ꯍꯥ ꯍꯥ
ꯉꯁꯤ ꯌꯨꯝꯗ ꯂꯩꯥꯒꯦꯔꯣ
ꯎꯝ ꯂꯩꯒꯅꯤ ꯌꯨꯝꯗ ꯂꯩꯔꯒ ꯑꯗꯨꯝ ꯇꯨꯝꯔꯒ ꯊꯛꯂꯒ ꯂꯩꯔ ꯂꯩꯔꯅꯤ
ꯑꯃꯨꯛ ꯅꯣꯏꯔꯛꯀꯅꯤꯀꯣ
ꯑꯩꯗꯤ ꯇꯨꯝꯔꯁꯨ ꯇꯨꯝꯗ꯭ꯔꯁꯨ ꯆꯥꯔꯁꯨ ꯆꯥꯔ ꯑꯗꯨꯝ ꯅꯣꯏꯕꯗ ꯑꯩꯒꯤ ꯃꯥꯍꯧꯁꯥꯅꯤꯗ
ꯐꯩꯅꯦ ꯑꯗꯨꯅ ꯑꯩꯈꯣꯏꯗꯤ ꯆꯥꯔꯁꯨ ꯊꯛꯑꯁꯨ ꯁꯨꯡꯅꯣꯏ ꯅꯣꯏꯗꯦ ꯑꯩ ꯀꯔꯤ ꯂꯥꯏꯅ ꯁꯦꯝꯔꯛꯄ꯭ꯔꯣ ꯈꯪꯗꯦ
ꯑꯁ ꯀꯪꯕꯅ ꯐꯖꯩꯌꯦ ꯃꯤꯗꯤ
ꯍꯁ ꯅꯣꯏꯣꯏꯕꯅ ꯐꯖꯩꯌꯦꯦ
ꯅꯣꯏ ꯀꯪꯕ ꯃꯤꯅ ꯅꯣꯏꯕ ꯐꯖꯩ ꯍꯥꯏꯔꯦ ꯑꯩꯈꯣꯏ ꯅꯣꯏꯕꯅ ꯀꯪꯕꯅ ꯐꯖꯩ ꯍꯥꯏꯅꯤ
ꯕꯥ ꯅꯨꯕꯤꯗꯤ ꯀꯩꯗꯧꯔꯤꯅꯣ
ꯆꯥꯛꯆꯥꯥꯔ ꯂꯩꯌꯦꯦ
ꯏꯁꯕꯥꯅꯤ ꯇꯣꯉꯥꯟ ꯇꯣꯉꯥꯟ ꯆꯥꯕ꯭ꯔꯥꯅꯦ
ꯃꯥꯗꯣ ꯊꯦꯡꯅ ꯍꯧꯒꯠꯄꯀꯣ ꯑꯩꯅ ꯉꯟꯅ ꯍꯧꯒꯠꯄ ꯑꯗꯨꯒꯤ ꯑꯩꯗꯣ ꯆꯥꯛ ꯂꯥꯝꯈ꯭ꯔꯦꯕ
ꯅꯤꯀ ꯆꯤꯡꯆꯆ꯭ꯔ
ꯉꯁꯤ ꯆꯠꯇ꯭ꯔꯦꯠ
ꯀꯩꯒꯤ
ꯑꯁ ꯇꯦꯁ ꯂꯩꯕꯒꯤ ꯑ ꯍ
ꯇꯔꯦꯍꯦ ꯅꯣꯏꯗꯤ ꯆꯠꯇ꯭ꯔꯁꯨ ꯍꯥꯏꯗꯦꯀꯣ
ꯑꯗꯣ ꯃꯄꯨꯅꯗꯤ ꯍꯥꯏꯌꯦꯦ
ꯑꯣꯖꯥꯁꯤꯡꯅꯗꯤ ꯍꯥꯏꯗꯅꯕ
ꯑꯣꯖꯥꯁꯤꯡꯗꯤ ꯍꯥꯏꯗꯤ
ꯐꯩꯅꯦ ꯑꯗꯣ ꯃꯄꯨꯗꯤ ꯅꯨꯡꯇꯤꯒꯤꯗꯤ ꯂꯥꯛꯔꯝꯃꯣꯏꯗꯅ
ꯎꯝ ꯅꯠꯇ ꯎꯝ ꯂꯥꯛꯇ ꯑꯗꯨꯁꯨ ꯃꯥꯗ ꯎ ꯃꯣꯏ ꯌꯨꯝ ꯌꯨꯝ ꯃꯅꯥ ꯑꯗꯨꯝ ꯂꯦꯕ ꯂꯩꯌꯦ
ꯑꯣ
ꯁꯣ ꯅꯨꯊꯁꯨ ꯑꯗꯨꯝ ꯂꯩꯕꯒꯦꯀꯣ ꯑꯁ ꯎꯝ ꯅꯣꯏ ꯑꯅꯤ ꯀꯔꯤꯒꯤ ꯑꯌꯨꯛꯇ ꯇꯨꯏꯁꯟ ꯂꯥꯛꯇꯕ꯭ꯔꯣ ꯑꯗꯨꯝ ꯍꯪꯉꯤ ꯃꯥꯗꯣ
ꯅꯁꯊꯥꯛꯛꯇꯣ ꯌꯥꯡꯅꯤꯡꯗꯕꯒꯤ ꯍꯥꯏꯌꯣ
ꯎꯝ ꯁ꯭ꯀꯨꯜ ꯁ꯭ꯀꯨꯜꯁꯨ ꯆꯠꯄ꯭ꯔꯣ ꯑꯗꯨꯝ ꯍꯪꯉꯤ
ꯎꯝ ꯅꯤ ꯀꯩ ꯈꯨꯕꯔꯦ
ꯑꯩꯈꯣꯏꯅꯤꯅ ꯀꯗꯔ ꯇꯧꯕꯅꯦ
ꯅꯣꯏꯒꯤ ꯇꯨꯏꯁꯟꯗꯣ ꯂꯧꯕ ꯅꯨꯡꯉꯥꯏꯕ꯭ꯔꯣ ꯑꯣꯖꯥ ꯌꯥꯝ ꯐꯕ꯭ꯔꯣ
ꯑꯁ ꯑꯣꯖꯥ ꯐꯠꯇꯦꯅ
ꯎꯝ
ꯂꯥ ꯑꯃ ꯐꯥꯎ ꯌꯥꯗꯦ
ꯏꯁꯇ꯭ꯔꯤꯛ ꯇꯧꯕ ꯑꯣꯏꯔꯣꯦ
ꯎꯝ
ꯑꯩꯈꯣꯏ ꯑꯣꯖꯥꯁꯤꯗꯤ ꯃꯤ ꯐꯩꯌꯦ ꯑꯗꯣ ꯃꯄꯨꯗꯣ ꯈꯔ ꯀꯩ ꯍꯥꯏꯔꯦꯇ ꯇꯧꯕ ꯃꯤꯌꯥ ꯇꯣꯄꯗꯤ ꯑ ꯃꯣꯏꯒꯤ ꯃꯊꯧꯅꯤ ꯆꯠꯀꯦꯔꯥ ꯆꯠꯂꯣꯏꯗ꯭ꯔꯥ ꯑꯗꯨꯝ ꯈꯟꯒꯅꯤ ꯃꯥꯗꯤ ꯑꯗꯨ ꯃꯈꯟꯅꯦꯕ ꯍꯣꯏꯕꯨꯣꯠꯂꯨ ꯑꯩꯈꯣꯏꯕꯨ ꯅꯨꯡꯁꯤꯕꯒꯤꯅꯦ ꯃꯣꯏꯅ ꯇꯧꯔꯤꯕꯗꯣ
ꯑꯗꯨ ꯑꯣꯏꯔꯁꯨꯋꯥꯗꯤ ꯄꯥꯝꯗꯦ ꯑꯗꯨꯒꯨꯝꯕꯗꯣ ꯂꯥꯛꯇ꯭ꯔꯗꯤ ꯀꯣꯜ ꯇꯧꯔꯛꯀꯅꯤ ꯀꯩꯒꯤꯔꯥ ꯊꯦꯡꯅ ꯂꯥꯛꯑꯗꯤ ꯑꯁꯅ ꯕꯨ ꯌꯥꯝ ꯉꯥꯡꯕꯅꯦ ꯑꯩꯅ ꯍꯥꯏꯗꯣꯛꯇꯕꯒꯤꯅꯦ
ꯎꯝ
ꯀꯟꯅ ꯄꯥꯎꯑꯣ ꯑꯗꯨꯑꯣꯏꯁꯨ ꯌꯥꯝ ꯍꯥꯏꯅꯦ
ꯅꯍꯥꯟꯁꯨ ꯏꯃꯥꯟꯕꯤ ꯇꯨꯏꯁꯟ ꯂꯥꯛꯇꯕꯒꯤ ꯃꯣꯏ ꯃꯄꯥꯗ ꯀꯣꯜ ꯇꯧꯔꯛꯏꯦ ꯍꯥꯏꯌꯦꯦ
ꯅꯪ ꯅꯪꯉꯣꯟꯗꯗꯤ
ꯑꯩꯉꯣꯟꯗꯗꯤ ꯅꯝꯕꯔ ꯂꯩꯔꯝꯂꯣꯏ ꯃꯥꯗꯤ
ꯄꯤꯒꯅꯣ ꯇꯧꯔꯒꯅꯤ ꯁꯤꯦꯗ
ꯎꯝ ꯄꯤꯔꯣꯏ ꯍꯪꯁꯨ ꯍꯪꯗꯦ
ꯎꯝ
ꯄꯩꯁꯥ ꯅꯤꯔꯕꯣ
ꯇꯪꯈꯥꯏꯒꯤꯅꯤꯅꯦ ꯍꯣꯏ
ꯀꯌꯥ ꯄꯤꯒꯅꯤ
ꯂꯤꯁꯤꯡ ꯇꯔꯨꯛ ꯆꯃꯉꯥ
ꯑ ꯅꯪ ꯑꯗꯨꯅ ꯐꯔꯦ ꯅꯪꯒꯤ ꯍꯣꯡꯉꯦꯕ ꯃꯃꯜꯗꯣ
ꯑꯩꯒꯤꯗꯤ ꯍꯣꯡꯉꯦ ꯑꯗꯣ ꯏꯃꯥꯟꯅꯕꯤꯒꯤꯗꯤ ꯈꯔ ꯇꯥꯡꯉꯦ ꯃꯥꯗꯤ ꯎꯝ ꯍꯥꯟꯅ ꯂꯧꯕꯒꯤꯀꯣ ꯑꯩꯉꯣꯟꯗꯤ ꯍꯥꯟꯅ ꯂꯧꯕꯒꯤ ꯑꯗꯨꯒꯤ
ꯍꯥꯥ
ꯃꯥꯗ ꯏꯪꯣꯟꯟꯒꯦꯇꯤ ꯆꯟꯣ
ꯑ
ꯃꯥꯅ ꯐꯥꯔꯁ ꯇꯥꯏꯝ ꯂꯧꯕꯒꯤꯀꯣ ꯍꯥꯏꯗꯤ ꯈꯔ ꯊꯦꯡꯅ ꯂꯥꯛꯗꯅ
ꯑꯥ
ꯑꯗꯨꯒꯤ ꯃꯃꯟꯗꯣ ꯃꯥꯟꯅꯗꯦꯕ ꯑꯥꯎꯝ ꯁꯤꯛꯁꯇꯤꯟ ꯊꯥꯎꯖꯟ
ꯑꯣ
ꯑꯩꯒꯤꯅ ꯎ ꯊꯔꯇꯤꯟ ꯊꯥꯎꯖꯟ ꯎꯝ ꯅꯠꯇꯦ ꯎꯝ ꯊꯥꯔꯇꯤꯟ ꯊꯥꯎꯖꯟ
ꯑꯁ ꯌꯥꯝ ꯍꯣꯡꯉꯦꯍꯦ
ꯎꯝ ꯑꯗꯤ ꯊꯦꯡꯅ ꯂꯥꯛꯄꯒꯤꯅꯦ
ꯑꯗꯨ ꯑꯣꯏꯔꯁꯨ ꯊꯥ ꯀꯩꯅꯣꯗꯤ ꯐꯥꯔꯕꯣ ꯃꯥ ꯅꯕꯥꯅꯤ ꯒꯦꯞ ꯂꯩꯕꯗꯣ
ꯃ ꯃꯥꯗꯤ ꯊꯥ ꯑꯃ ꯍꯦꯜꯂꯝꯒꯅꯤ
ꯑꯣ
ꯑꯗꯨꯗꯤ ꯑꯝ ꯖꯨꯟ ꯗꯦꯠ ꯐꯣꯔꯗ ꯂꯥꯛꯄꯅꯤꯗꯅ
ꯑꯝ
ꯎ
ꯐꯔꯦꯗ ꯑꯗꯨ ꯑꯣꯏꯔꯁꯨ ꯅꯪꯒꯤ ꯅꯣꯁ ꯑꯗꯣ ꯃꯌꯥꯝ ꯂꯩꯌꯦꯗꯅ
ꯎꯝ ꯍ ꯍ ꯑꯥꯁ ꯇꯨꯝꯅꯤꯡ ꯈꯔꯦꯗ ꯑꯃꯨꯛ
ꯅꯪ ꯉꯔꯥꯡ ꯄꯨꯡ ꯀꯌꯥꯗ ꯇꯨꯝꯒꯦ
ꯑꯁ ꯉꯔꯥꯡ ꯅꯨꯡꯗꯥꯡꯗꯣ ꯄꯨꯡ ꯇꯔꯥ ꯍꯦꯂꯦ ꯇꯨꯝꯕ ꯉꯝꯃꯗꯤ ꯇꯨꯝꯃꯦ ꯑꯗꯨꯝ ꯉꯟꯅ ꯑꯝ ꯍꯧꯒꯅꯦ
ꯂꯩꯍꯦ
ꯎꯝ
ꯑꯩꯗꯤ ꯍꯥꯏꯔꯣ ꯍꯥꯏꯔꯣ
ꯑ ꯍꯥꯏꯔꯣꯅ
ꯍꯥꯏꯔꯣꯅ ꯑꯩꯊꯤ ꯐꯥꯔꯤꯅꯦ
ꯑꯣ ꯑꯩꯗꯤ ꯊꯦꯡꯅ ꯇꯨꯝꯕꯗꯣ ꯉꯝꯗꯦꯕ
ꯀ꯭ꯔꯤ ꯍꯥꯏꯕ
ꯊꯦꯡꯅ ꯇꯨꯝꯕꯗꯣ ꯉꯝꯗꯦꯕ ꯏꯃꯥꯟ ꯏꯃꯥꯟꯅꯕꯤꯗꯤ ꯊꯦꯡꯅ ꯇꯨꯝꯃꯦ ꯑꯗꯣ ꯑꯩꯗꯤ ꯉꯝꯗꯦ ꯑꯗꯨꯨ
ꯅ ꯅꯃꯥꯟꯅꯕꯗꯨꯗꯤ ꯋꯥꯔꯤ ꯁꯥꯅꯔꯤꯕꯣ
ꯍꯥꯥ
ꯅꯃꯥꯟꯅꯕꯗꯣ ꯋꯥꯔꯤ ꯁꯥꯟꯅꯔꯤꯕꯣ ꯍꯥꯏꯕ
ꯎꯝ ꯁꯅꯥꯌꯦ
ꯌꯥꯝ ꯐꯩꯅꯦ
ꯍ ꯍꯝ ꯐꯕ꯭ꯔꯣ ꯐꯠꯇꯕ꯭ꯔꯣ ꯈꯪꯗꯔꯦ
ꯌꯥꯝ ꯀꯨꯏꯔꯦꯀꯣ
ꯑꯥ
ꯝ ꯇꯜꯂꯦꯍꯦ
ꯃꯥꯗꯤꯕꯣ ꯃꯥꯗꯤꯀꯣ ꯑꯩꯕꯨ ꯌꯥꯝ ꯅꯨꯡꯁꯤꯌꯦ ꯑꯗꯣ ꯑꯩꯅꯕꯨ ꯈꯔ ꯀꯩ ꯍꯥꯏꯁꯤꯔꯣ ꯃꯤꯉꯣꯟꯗ ꯃꯤꯉꯣꯟꯗ ꯑꯗꯨꯝ ꯌꯥꯝ ꯅꯨꯡꯁꯤꯔꯁꯦ ꯃꯤ ꯈꯔꯁꯨ ꯌꯥꯝ ꯇꯟꯕ ꯂꯩꯗꯅ
ꯎꯝ
ꯑꯗꯨꯒꯨꯝꯕ ꯇꯧꯋꯦ ꯑꯩꯗꯤꯒꯣ ꯎꯝ ꯃꯥꯕꯨ ꯅꯨꯡꯁꯤꯔꯒꯣ ꯅꯨꯄꯥ ꯑꯅꯤ ꯑꯍꯨꯝ ꯋꯥꯔꯤ ꯁꯥꯟꯅꯗꯦ ꯑꯩꯗꯤ
ꯑꯩꯗꯤ ꯑꯁ ꯃꯤꯌꯥꯝ ꯁꯥꯟꯅꯕꯒꯤ ꯌꯎꯗ꯭ꯔꯦꯅꯦ ꯁꯤꯗ
ꯎꯝ ꯑꯗꯨꯝ ꯌꯥꯝ ꯁꯥꯟꯅꯕꯗꯣ ꯀꯥꯟꯅꯗꯦꯅꯀꯣ ꯑꯗꯨꯝ ꯈꯜꯂꯒ ꯃꯥꯕꯨ ꯅꯨꯡꯁꯤꯕꯤꯕꯅꯤ